ꯍꯜꯂꯣ
ꯇꯥꯔꯕ‌ꯣ
ꯎꯝ ꯇꯔꯦ ꯇꯔꯦ
ꯑꯩꯗꯤ ꯇꯥꯔꯝꯅꯤꯅ ꯇꯥꯔꯔꯕꯣ ꯀꯧꯔꯤꯕ ꯉꯁꯥꯏꯅ
ꯑꯩ ꯁꯤꯁꯦ ꯇꯥꯔꯕ꯭ꯔꯣ ꯇꯥꯔꯕ꯭ꯔꯣ ꯇꯧꯔꯦ
ꯎꯝ ꯍꯥ ꯑꯍꯥ ꯅꯪ ꯍꯟꯗꯛ ꯊꯣꯛꯂꯛꯄꯗꯗꯤ ꯑꯍꯥꯎ ꯑꯍꯥꯎꯕ ꯄꯨꯊꯣꯔꯛꯑꯣ ꯑꯩꯒꯤꯁꯨ ꯀꯔꯤꯁꯨ ꯄꯨꯔꯛꯇꯦ ꯅꯪꯗꯤ
ꯀꯩꯅꯣꯅꯦꯍꯦ ꯅꯪ ꯃꯃꯥꯡꯒꯤ ꯀꯦꯂꯦꯟꯗꯔꯒꯤ ꯃꯃꯜ ꯄꯤꯈ꯭ꯔꯕꯣ ꯑꯩꯉꯣꯟꯗ꯫
ꯄꯤꯒ꯭ꯔꯗꯨꯗꯤ ꯑꯌꯥ ꯀꯩꯅꯣꯅꯦ ꯃꯁꯤ ꯅꯨꯄꯤꯁꯦ ꯃꯇꯥ ꯑꯃꯅꯤꯅꯦ꯫
ꯑꯩ ꯄꯤꯒ꯭ꯔꯦꯗꯨꯗꯤ ꯄꯤꯗ꯭ꯔꯤꯕꯣꯅꯦ꯫
ꯀꯔꯝꯀꯥꯟꯗ
ꯄꯤꯗ꯭ꯔꯤꯕꯣ ꯑꯩ
ꯀꯥꯗꯔꯣ ꯏꯀꯥ ꯀꯧꯇꯔꯦ
ꯆꯤꯟꯊꯤꯗꯨꯣꯗ ꯄꯤꯈꯤꯕꯒꯨꯝ ꯇꯧꯔꯦꯗ ꯑꯩ
ꯑ ꯐꯦꯗ ꯄꯤꯔ ꯄꯤꯔ ꯄꯤꯔꯦꯗ ꯑꯣꯏꯖꯔꯀꯅꯨ ꯑꯃ ꯍꯦꯛꯇ ꯑꯩ ꯀꯥꯎꯒ꯭ꯔꯦ ꯃꯤ ꯑ ꯂꯣꯟ ꯑꯃ ꯑꯅꯤ ꯄꯤꯗꯕꯁꯨ ꯌꯥꯎꯋꯦ ꯑꯩ ꯊꯧꯕ ꯇꯁꯤꯗ ꯊꯧꯗ꯭ꯔꯦ ꯂꯝꯐꯦꯜ
ꯑꯩ ꯄꯤꯈꯤꯕꯨꯝꯗꯤ ꯇꯧꯈ꯭ꯔꯦꯗ ꯅꯉꯣꯟꯗ ꯖꯤꯄꯦꯗ ꯀꯥꯞꯈꯤꯕꯗꯣ
ꯑꯣ ꯏꯁꯦ ꯏꯁꯥꯏꯦ ꯅꯤꯡꯁꯤꯡꯈ꯭ꯔꯦ ꯀꯣꯛꯇ ꯍꯜꯂꯛꯈ꯭ꯔꯦ
ꯌꯥꯝ ꯃꯟ ꯂꯧ ꯌꯥꯝꯅ ꯂꯧꯊꯣꯔꯛꯄꯒꯤ ꯅꯪ ꯋꯥꯔꯤꯗꯨꯅꯤ ꯃꯊꯪꯗꯗꯤ ꯁꯨꯃꯥꯏꯅ ꯇꯧꯔꯛꯑꯅꯨ꯫ ꯂꯤꯇꯥꯟꯗꯗꯤ ꯂꯥꯞꯄ ꯀꯥꯟꯗ ꯈꯨꯟ ꯂꯥꯞꯄ ꯀꯥꯟꯗ ꯄꯤꯛ ꯀꯩ ꯀꯥꯪ ꯍꯥꯞꯄꯒ ꯂꯥꯛꯁ ꯅꯨꯀꯣ꯫
ꯀꯔꯣꯝꯗ ꯂꯥꯛꯄ ꯑꯉꯥꯎꯕꯤꯅꯣ ꯑꯩꯗꯤ ꯎꯔꯦꯅꯤ ꯅꯍꯥꯟꯋꯥꯏ ꯫
ꯑ ꯅꯠꯇꯦ ꯀꯔꯤ ꯗ꯭ꯔꯦꯁ ꯁꯠꯂꯒ ꯂꯥꯛꯁꯤꯒꯦꯅ
ꯄꯟꯖꯥꯕꯤꯒꯤ ꯄꯟꯖꯥꯕꯤ ꯅꯨꯄꯥꯁꯤꯡꯅ ꯗꯥꯟꯁ ꯇꯧꯕꯒꯤ ꯄ꯭ꯔꯣ ꯃꯥꯜꯂꯦ
ꯑꯩꯗꯤ ꯐꯖ
ꯄꯟꯖꯥꯕꯤꯒꯤ ꯗꯥꯟꯁ ꯇꯧꯗꯣꯏꯔ ꯈꯜꯂꯤ
ꯑꯩ ꯊꯣꯛꯂꯛꯄꯗ ꯑꯩ ꯊꯣꯛꯂꯛꯄꯗ ꯑꯦꯌꯥꯔꯄꯣꯔꯠꯇ ꯏꯆꯦꯗꯒꯤ ꯇꯧꯕꯤꯔ
ꯅꯣꯛꯅꯤꯡꯉꯦ ꯑꯗꯨ ꯅꯣꯏꯗ ꯇꯨꯞꯄꯤ ꯑꯃ ꯇꯨꯄꯤ ꯑꯃ ꯍꯥꯞꯄꯒ ꯎꯝ ꯇꯨꯄꯤ ꯑꯃ ꯍꯥꯞꯄꯒ ꯄꯟꯖꯥꯕꯤ ꯗꯥꯟꯁ ꯇꯧꯒꯗꯕ ꯐꯣꯔꯣꯛ ꯑꯃ ꯍꯥꯞꯆꯜꯂꯦ꯫ ꯕꯦꯛꯇꯨꯒ ꯌꯥꯝ ꯆꯥꯟꯅꯩ ꯅꯉꯣꯟꯗ ꯅꯪ ꯍꯟꯗꯛ ꯀꯩꯅꯣ ꯈ꯭ꯔꯤꯁꯃꯥꯁꯇ ꯐꯨꯏꯠ ꯑꯃ ꯕ꯭ꯂꯦꯛ ꯍꯥꯞꯄꯗꯣ ꯅꯪ ꯄꯨꯊꯣꯔꯛꯄꯗꯣ ꯁꯤꯂꯣꯡꯗꯒꯤ
ꯑꯥ ꯑꯥ
ꯑꯗꯨꯒꯨꯝꯕꯗꯣ ꯑꯃꯨꯛ ꯍꯟꯗꯛꯁꯨ ꯀꯩꯅꯣ ꯌꯣꯜꯂꯗꯤ ꯑꯁ꯭ꯋꯥꯏꯗ ꯈꯔ ꯍꯣꯡꯉꯝꯅꯤ ꯌꯦꯡꯉꯛꯑꯣ ꯅꯪ꯫
ꯆꯝꯍꯔꯤ ꯆꯥꯝꯃꯔꯤꯗ ꯐꯪꯉꯦ꯫
ꯍꯥꯥ
ꯑꯗꯨꯗꯤ ꯇꯥꯡꯉꯦ ꯐꯤꯗꯥ ꯐꯕꯒꯤ꯫
ꯆꯥꯝꯃꯔꯤꯗ ꯐꯪꯉꯦ ꯍꯥꯏꯕ꯫
ꯑ
ꯑꯗꯨꯝ ꯌꯥꯏꯌꯦ ꯑꯁꯣꯝꯗꯗꯤ ꯆꯥꯇ꯭ꯔꯨꯛ ꯆꯠꯇ꯭ꯔꯦꯠ ꯍꯥꯏꯌꯦ ꯌꯥꯝ ꯇꯥꯡꯉꯦ꯫
ꯅꯪ ꯍꯪꯕ꯭ꯔꯅꯦ꯫
ꯎꯝ ꯍꯥꯡꯉꯦ ꯁꯦꯀꯦꯟ ꯍꯦꯟꯐꯥꯎ ꯁꯦꯀꯦꯟ ꯍꯦꯟꯗꯣ
ꯑꯥ
ꯆꯥꯠꯇ꯭ꯔꯨꯛ ꯆꯥꯠꯇ꯭ꯔꯦ ꯍꯥꯏꯌꯦ ꯑꯩꯅ ꯍꯪꯕ ꯀꯥꯟꯗ
ꯑꯣ ꯑꯗꯨꯒꯨꯝꯕ ꯐ꯭ꯨꯔꯤꯠꯇꯣ
ꯎꯝ ꯑꯗꯨ ꯑꯗꯨꯒꯤ ꯑꯩ ꯂꯩꯗꯕꯅꯦꯕ
ꯑꯩꯗꯤ ꯆꯝꯃ꯭ꯔꯤꯁꯦ ꯂꯣꯏꯅ ꯇꯥꯡꯉꯕ꯭ꯔꯥ ꯁꯤ
ꯌꯥꯏꯗꯃ ꯃꯗ
ꯍꯣꯏ ꯃꯆꯨ ꯃꯆꯨ ꯃꯌꯥꯝ ꯂꯩꯌꯦ ꯑꯗꯩꯗꯤ ꯈꯔ ꯉꯥꯡꯁꯤꯟꯕ ꯈꯔ ꯃꯨꯁꯤꯟꯕ꯭ꯔꯥ ꯈꯔ ꯉꯧꯕ ꯈꯔ ꯆꯦꯟꯗꯣꯟ ꯃꯆꯨ ꯑꯣꯏꯕ ꯀꯩ ꯀꯩꯅꯣ ꯃꯆꯨ ꯃꯌꯥꯝ ꯂꯩꯑ ꯄ ꯇꯒꯤꯗ ꯇꯦꯛꯀꯣ ꯅꯗꯗꯒꯤ ꯅꯗꯤ
ꯀꯔꯤ ꯍꯥꯏꯕ ꯎꯝ
ꯎꯝ ꯃꯆꯨ ꯑꯌꯥꯝ ꯄꯥꯛꯀꯅꯤꯌꯦ ꯀꯨꯆꯨ ꯉꯧꯃꯤꯅ꯫
ꯅꯪꯁꯨ ꯉꯧꯔꯤꯗꯨꯗꯤ
ꯑꯁ ꯀꯗꯥꯏꯗꯒꯤꯅꯣꯗ ꯍꯧꯖꯤꯛꯀꯥꯟ ꯑꯩꯅ ꯍꯥꯏꯔꯤꯗꯅ ꯑꯗꯨ ꯀꯣꯀꯣ ꯇꯩꯔꯨꯕꯗꯒꯤ ꯂꯣꯏꯅ ꯃꯨꯁꯤꯜꯂꯦꯅ
ꯑꯦ ꯑꯗꯨꯗꯣ ꯇꯩꯒꯅꯣ ꯇꯩꯕ ꯀꯥꯟꯗ ꯆꯥꯟꯅꯗꯕꯁꯤꯡꯒꯤꯗꯤ ꯃꯨꯁꯜꯂꯦ ꯍꯥꯏꯕꯅꯦ
ꯉꯁꯥꯏꯒꯤ ꯍꯥꯏꯗꯕ ꯑꯩꯗꯤ ꯆꯍꯤ ꯑꯅꯤ ꯁꯨꯔꯦ ꯇꯩꯔꯛꯄ
ꯇꯩꯒꯅꯣ ꯇꯩꯒꯅꯣ
ꯑꯗꯨꯒꯤ ꯑꯣꯏꯔ ꯃꯥꯜꯂꯦ ꯀꯩꯅꯣ ꯇꯨꯁꯨ ꯌꯥꯝ ꯁꯥꯡ ꯁꯥꯡꯅ ꯍꯧꯋꯦꯕ ꯑꯩꯅ ꯈꯜꯂꯦꯕ
ꯑꯣ ꯑꯣ ꯑꯗꯨꯗꯣ ꯑꯩꯗꯤ ꯁꯤꯖꯤꯟꯅꯗꯦ ꯑꯝꯇ ꯅꯍꯥꯟꯋꯥꯏꯗꯤ ꯁꯤꯖꯤꯟꯅꯈꯤꯒꯨꯝ ꯇꯧꯋꯦ
ꯁꯥꯎꯅꯤꯡꯉꯛꯑꯅꯤ
ꯑꯩꯗꯤ ꯍꯟꯗꯛ ꯀꯩꯅꯣꯗꯣ ꯖꯣꯏ ꯏꯁꯀ꯭ꯔꯤꯟꯗꯣ ꯖꯣꯏ ꯁꯟꯁꯀ꯭ꯔꯤꯟꯗꯣ ꯑꯗꯨ ꯑꯣꯏꯅ ꯁꯤꯖꯤꯟꯅꯩꯌꯦ ꯃꯥꯏꯗꯤ ꯀꯩꯁꯨ ꯇꯩꯗꯦꯗ ꯑꯩꯗꯤ
ꯑꯁ ꯃꯥꯏꯗ ꯊꯥꯗꯔꯤꯕ ꯄꯩꯁꯥ ꯃꯌꯥꯝꯁꯤꯗꯤ ꯅꯪ ꯎꯝ ꯅꯪꯒꯤ ꯀꯣꯆꯤꯡꯒꯤ ꯄꯩꯁꯥꯗꯨꯒ ꯆꯞ ꯃꯥꯟꯅꯔꯝꯅꯤ
ꯅꯪ ꯀꯥꯏ ꯅꯪ ꯅꯪꯒꯤ ꯄꯩꯁꯥ ꯃꯌꯥꯝꯗꯣ ꯑꯩꯒꯤ ꯀꯣꯆꯤꯡꯒꯤ ꯑꯣꯏꯅ ꯊꯥꯗꯕꯤꯔꯣꯗ ꯑꯗꯨꯅ ꯍꯦꯟꯅ ꯀꯥꯟꯅꯒꯅꯤ
ꯃꯥꯏꯁꯦ ꯍꯥꯡꯉꯒ ꯆꯐꯣꯠ ꯆꯐꯣꯠ ꯂꯥꯎꯔꯒ ꯑꯗꯨꯝ ꯂꯩꯖꯔꯒꯦ ꯅꯪꯒꯤ ꯊꯥꯗꯕꯤꯔꯒꯦ ꯑꯗꯨ ꯑꯗꯨꯅ ꯀꯟꯅꯗꯧ ꯃꯥꯂꯦ
ꯑꯗꯨꯅꯦ
ꯑꯩ ꯊꯣꯛꯂꯛꯇ꯭ꯔꯤꯉꯩꯗ ꯂꯤꯁꯤꯡ ꯃꯉꯥꯃꯨꯛ ꯇꯥꯈ꯭ꯔꯕꯅꯦꯕꯀꯣ ꯂꯩꯕ ꯈꯣꯠꯄꯗ ꯑꯃꯨꯛ ꯑꯩꯅ ꯑꯃꯨꯛ ꯂꯝꯐꯦꯜꯗ ꯆꯠꯂꯒ ꯑꯃꯨꯛ ꯇꯩ ꯍꯥꯏꯗꯅ
ꯑꯥ
ꯑꯗꯅ ꯑꯃꯨꯛ ꯂꯤꯁꯤꯡ ꯇꯔꯦꯠ ꯍꯦꯅ ꯇꯥꯔꯕꯅꯦꯕ ꯑꯃꯨꯛ ꯇꯪꯕꯗ ꯑꯃꯨꯛ ꯂꯤꯁꯤꯡ ꯃꯔꯤꯃꯨꯛ ꯇꯥꯔꯔꯣ ꯑꯗꯨꯗꯤ ꯄꯥꯔꯣ
ꯄꯩꯁꯥꯗꯤ ꯌꯥꯝ ꯆꯠꯈ꯭ꯔꯦꯅꯦ
ꯑꯗꯨꯁꯨ ꯆꯠꯇꯕꯁꯨ ꯌꯥꯗꯕꯀꯣ ꯑꯩꯁꯨ ꯏꯀꯥ ꯔꯦꯕ ꯏꯃꯥꯟꯅꯕꯤꯁꯤꯡꯗꯣ ꯄꯨꯟꯕꯗꯣ ꯈꯪꯕ꯭ꯔꯥ ꯃꯣꯏꯁ ꯁꯤꯠ ꯅꯥꯜꯂꯒ ꯂꯩꯔꯦ ꯑꯩꯁꯤꯅ ꯆꯐꯨꯠ ꯆꯐꯨꯠ ꯆꯐꯨꯠ ꯇꯧꯔ ꯂꯩꯔꯦ ꯑꯗꯨꯁꯨ ꯅꯣꯔꯃꯦꯜꯒꯤ ꯅꯠꯇꯕꯀꯣ ꯗꯦꯟꯖꯔꯁꯇ
ꯀꯩꯈꯔꯦꯀꯣ ꯅꯪ ꯃꯥꯏꯗꯨ ꯁꯨꯃꯥꯏꯅ ꯇꯧꯔꯝꯕꯅꯤ
ꯑꯣ ꯑꯩ ꯅ ꯃꯇꯝ ꯑꯃꯗ ꯑꯩꯅ ꯍꯥꯏꯕꯗꯣ ꯍꯩꯄꯥ ꯁꯥꯗꯅ ꯑꯥꯌꯔꯕꯦꯗꯤꯛꯀꯤ ꯍꯤꯗꯥꯛ ꯊꯛꯎꯏ ꯍꯥꯏꯕꯗꯣ
ꯍꯩꯄꯥ ꯌꯥꯝ ꯁꯥꯒꯅꯨ ꯍꯥꯏꯁꯤꯅꯤ
ꯑꯗꯨꯒꯤ ꯄꯨꯣꯛꯀ ꯀꯣꯛꯀ ꯅꯣꯏꯊꯣꯔꯑꯦ ꯍꯥꯏꯕꯗꯨꯣ ꯅꯪ ꯒ꯭ꯌꯥꯟ ꯇꯥꯕ ꯅꯇ ꯑꯗꯨꯗ ꯀ ꯊꯛꯦ
ꯌꯥꯝ ꯐꯖꯅꯤꯡꯕꯒꯤ ꯌꯥꯝ ꯐꯖꯔꯦꯍꯦ ꯑꯗ ꯌꯥꯝ ꯐꯖꯅꯤꯡꯉꯤꯗꯣ ꯍꯥꯏꯁꯤꯅꯦ ꯁꯤ
ꯁꯣꯏꯅꯕ ꯆꯥꯛ ꯆꯥꯕ ꯌꯥꯅꯕ ꯇꯧꯕꯕ꯭ꯔꯥꯕꯨ ꯑꯣꯏꯗꯦ
ꯑꯁ ꯃꯇꯝ ꯑꯃꯗ ꯀꯩꯅꯣ ꯃꯤ ꯈꯔꯁꯨ ꯑꯗꯨꯝ ꯃꯥꯒꯤ ꯃꯥꯏꯗ ꯄꯤꯞꯄꯜꯁ ꯌꯥꯝ ꯌꯥꯝ ꯊꯣꯛꯂꯛꯄꯗꯣ
ꯑꯝ
ꯁꯨꯃꯥꯏꯅ ꯇꯧꯋꯦ
ꯌꯥꯏꯔꯦꯁꯦ ꯑꯗꯨꯒꯤ ꯑꯣꯏꯗ ꯇꯣꯛꯑꯣ ꯑꯩ ꯌꯥꯝ ꯇꯥꯅꯤꯡꯗ꯭ꯔꯦ ꯑꯩ ꯍꯧꯖꯤꯛꯀꯥꯟ ꯂꯩꯁꯥꯕꯤ ꯐꯥꯔꯕꯅꯤ ꯐꯖꯔꯕꯅꯤ ꯒ꯭ꯂꯣꯒ ꯀꯥꯗꯅ ꯃꯆꯩꯒ ꯍꯨꯃꯥꯡꯗ ꯊꯣꯛꯇꯅ ꯐꯅ ꯊꯣꯛꯑꯅꯤ
ꯍꯧꯖꯤꯛꯇꯤ ꯄꯨꯔꯥ ꯀꯩꯅꯣ ꯑꯣꯏꯔꯕꯣ ꯀ꯭ꯂꯦꯌꯔ ꯌꯥꯝ ꯑꯣꯏꯔꯕꯣ
ꯍꯣꯏ ꯑꯣꯏꯔꯦ ꯑꯗꯣ ꯈꯤꯇꯪ ꯀꯣꯛꯇ꯭ꯔꯤꯀꯣ ꯍꯥꯏꯗꯤ ꯈꯤꯇꯪ ꯀꯣꯛꯄꯗꯤ ꯋꯥ ꯈꯔ ꯃꯥꯂꯦ ꯃꯥꯕꯨ ꯈꯔ
ꯗꯥꯛꯇꯤ ꯈꯔ ꯈꯔ ꯂꯩꯔꯅꯤꯗ
ꯎꯝ
ꯑꯩ ꯃꯥꯏꯁꯨ ꯗꯥꯛ ꯑꯗꯨꯝ ꯈꯔ ꯈꯔ ꯂꯩ ꯅꯣꯏꯅ ꯌꯦꯡꯕ ꯀꯥꯟꯗ ꯎꯗꯕꯒꯤꯅꯦ
ꯀꯥꯔ ꯍꯦ ꯃꯤꯃꯥꯏꯅ ꯁꯨꯃꯥꯏꯅꯗꯦ
ꯐꯖꯅ ꯃꯨꯟꯅ ꯃꯨꯟꯅ ꯌꯦꯡꯉꯗꯤ ꯑꯁ ꯏꯃꯥ ꯍꯥꯏꯁꯨ ꯌꯥꯝ ꯃꯣꯠꯄꯅꯦ
ꯑꯩꯁꯦ ꯍꯟꯗꯛ ꯃꯔꯛ ꯃꯌꯥꯝ
ꯎꯝ
ꯆꯄꯜ ꯑꯃ ꯂꯩꯔꯕꯅꯦ ꯑꯩꯅ ꯅꯍꯥꯟ ꯂꯩꯅꯤꯡꯉꯦ ꯍꯥꯏꯕꯗꯣ
ꯄꯩꯁꯥ ꯀꯌꯥꯃꯨꯛ ꯄꯤꯒꯦ ꯂꯨꯄꯥ ꯀꯌꯥ ꯄꯤꯒꯦ
ꯂꯤꯁꯤꯡ ꯑꯃꯒ ꯆꯅꯤ ꯄꯤ
ꯑꯁ ꯌꯥꯝ ꯇꯥꯡꯅꯤꯤꯅ ꯀ꯭ꯔꯣꯞꯇꯣ
ꯎꯝ ꯑꯔꯣꯏꯂꯤꯅꯤ ꯌꯥꯎꯅꯤ
ꯂꯤꯁꯤꯡ ꯑꯃꯒ ꯆꯅꯤꯌꯦ ꯑꯣꯟꯂꯥꯏꯟꯗ ꯇꯧꯕꯔꯤꯔꯣ ꯅꯠꯇ꯭ꯔꯒ
ꯎꯝ ꯍ ꯍꯣꯏ ꯆꯟ ꯍꯥꯏꯗ
ꯅꯪ ꯄꯣꯠ ꯀꯛꯏꯁꯦ ꯀꯩꯒꯤ ꯑꯦꯞꯇ ꯀꯛꯏꯅꯣ ꯄꯣꯠ ꯁꯥꯕꯅꯥꯔꯣ
ꯅꯠꯇꯦ ꯅꯣꯏ ꯑꯗꯨꯒ ꯂꯩꯕꯒꯅꯦ ꯁꯤꯗ ꯂꯩꯕꯒꯅꯦ ꯄꯣꯠ ꯀꯛꯄꯁꯦ
ꯎꯝ
ꯎꯝ ꯁꯤꯗꯅ ꯍꯦꯟꯅꯦ ꯅꯨꯡꯉꯥꯏꯕ ꯑꯗꯨꯗꯨꯗꯤꯅꯦ ꯄꯣꯠꯁꯦ ꯍꯥ ꯃꯐꯝꯒꯤ ꯂꯝ ꯑꯃ ꯏꯔꯁꯨ ꯋꯥꯔꯤꯁꯨ ꯑꯝꯇ ꯂꯥꯛꯇꯦ ꯕꯦꯔꯥ ꯌꯥꯝ ꯇꯧꯏ ꯀꯣꯆꯤ ꯀꯣꯔꯥꯡ ꯌꯥꯝ ꯊꯥꯡꯏꯤ ꯁꯤꯗꯗꯤ ꯀꯛꯈ꯭ꯔꯦꯗꯅ ꯅꯨꯃꯤꯠ ꯍꯨꯝꯅꯤ ꯂꯩꯔ ꯂꯥꯛꯁꯔꯥ
ꯑꯗꯣ ꯅꯪ ꯁꯤꯖꯤꯟꯅꯕ ꯑꯦꯞꯇꯣ ꯃꯅꯤꯄꯨꯔꯗꯁꯨ ꯑꯗꯨꯝ ꯐꯪ
ꯐꯪꯗꯕꯅꯦ ꯐꯪꯗꯕꯅꯦ ꯌꯧꯔꯛꯇꯕꯅꯦ
ꯎꯝ ꯑꯁ ꯃꯅꯤꯄꯨꯔꯗꯗꯤ ꯑꯩ ꯆꯥꯎꯈꯠꯄꯁꯨ ꯌꯥꯝ ꯋꯥꯠꯂꯤꯗꯀꯣ
ꯎꯝ
ꯂꯧꯧꯅꯤꯡꯕ ꯄꯣꯠꯁꯨ ꯂꯧꯕ ꯐꯪꯗꯦꯗꯣ
ꯑꯁ ꯌꯥꯔꯥꯎꯋꯦ ꯑꯩ ꯑꯗꯨꯝ ꯁꯤ ꯁꯨꯅꯁꯨ ꯇꯣꯡꯉꯒ ꯑꯗꯨꯝ ꯂꯩꯔꯅꯤ ꯀ ꯇꯧꯗ꯭ꯔꯦꯁꯨ ꯁꯤꯦ ꯁꯤꯁꯦ
ꯎꯝ
ꯑ ꯃꯤꯉꯣꯟꯗꯒꯤ ꯄꯩꯁꯥ ꯄꯨꯔꯒ ꯂꯩꯕ ꯀꯗꯥꯝ ꯍꯥꯏꯗꯣꯛꯇ꯭ꯔꯤ
ꯅꯥꯏꯔꯤꯅꯦꯅꯥ
ꯑ ꯇꯃꯦ ꯇꯝꯅꯦ ꯃꯥꯥꯏ ꯆꯒꯔꯦꯁ
ꯍꯁ ꯌꯥꯝ ꯐꯩ ꯅꯪꯒꯤ ꯋꯥꯈꯜꯁꯦ
ꯑꯗꯨꯅꯦ ꯍꯥꯏꯗꯤ ꯁꯤꯗꯗꯤ ꯑꯩꯅ ꯍꯥꯏꯒꯗꯦ ꯈꯣꯡ ꯑꯗꯨꯝ ꯆꯠꯂꯦ ꯍꯥꯏꯗꯅ ꯀꯣꯂꯦꯖꯄꯨ ꯆꯠꯄ ꯑꯃꯕꯨ ꯇꯧꯕ ꯂꯨ ꯑꯅ
ꯍ
ꯑꯗꯣ ꯑꯩꯒꯤ ꯑꯩꯒꯤ ꯁꯦꯟꯗꯜ ꯅꯥꯀꯂꯤꯗꯣ ꯑꯩꯗꯣ ꯇꯣꯡꯕꯗꯗ ꯂꯣꯏꯅ ꯄꯣꯝꯊꯣꯛꯑꯦꯕ ꯃꯍꯤ ꯃꯍꯥꯡ ꯆ ꯄꯣꯝꯊꯣꯛꯑ ꯅꯪ ꯈꯪ ꯅꯠꯇ꯭ꯔꯥ
ꯎꯝ
ꯃꯔꯨꯞ ꯑꯃ ꯇꯧꯋꯦ ꯑꯗꯨꯒꯤ ꯑꯐꯕ ꯑꯃ ꯇꯣꯡꯅꯤꯡꯕ ꯍꯥꯏꯗꯤ ꯈꯣꯡꯎꯞꯀꯨꯝꯕꯗꯨꯗꯤ ꯇꯣꯡꯕꯗꯣ ꯅꯨꯡꯉꯥꯏꯇ꯭ꯔꯦꯕ ꯑꯩꯉꯣꯟ ꯁꯥꯗꯤ ꯁꯥꯕꯅꯦ ꯀꯨꯢꯅ ꯗꯨꯝ ꯆꯠꯄꯅꯦ ꯑꯩꯉꯣꯟꯗ ꯈꯣꯡꯎꯞꯅꯤ ꯍꯥꯏꯔꯒ ꯍꯥ ꯁꯦꯀꯦꯟ ꯍꯦꯟꯒꯨꯝꯕ ꯂꯩꯁꯜꯂꯨꯕꯅꯤꯅ ꯆꯅꯤ ꯆꯍꯨꯝꯅꯤ ꯆꯅꯤ ꯆꯍꯨꯝꯒꯤ ꯕꯦꯔꯥ ꯉꯥꯛꯇ
ꯆꯅꯤ ꯆꯍꯨꯝꯒꯤ ꯄꯩꯁꯥ ꯄꯤꯕ ꯄꯣꯠꯁꯦ ꯀꯨꯏꯅ ꯆꯠꯇꯦꯅꯦ
ꯃꯁꯛꯁꯨ ꯊꯤꯖꯤꯜꯂꯦ ꯈꯪꯕ꯭ꯔꯥ ꯑꯩꯅ ꯅꯣꯡꯃ ꯅꯣꯡꯃ ꯅꯤꯅꯤ ꯇꯣꯡꯕ ꯃꯁꯛꯁꯨ ꯊꯤꯖꯤꯜꯂꯦ ꯑꯗꯨꯒꯤ ꯇꯣꯡꯕꯁꯨ ꯅꯨꯡꯉꯥꯏ ꯇꯩꯗꯒꯤ ꯁꯤ ꯑꯃꯇꯪ ꯑꯣꯏꯔꯒ ꯊꯧꯖꯤꯟ ꯇꯧꯅꯕꯅ ꯈꯔ ꯇꯥꯡ ꯇꯛ ꯇꯧꯔꯒ ꯂꯩꯕꯅꯦꯕ ꯑꯩꯅ
ꯑꯗꯨꯅ ꯐꯔꯦꯗ ꯀ꯭ꯋꯥꯂꯤꯇꯤ ꯂꯩꯕ ꯄꯣꯠꯅ ꯍꯦꯟꯅꯁꯨ ꯁꯤꯖꯤꯟꯅꯕ ꯅꯨꯡꯉꯥꯏꯔꯦ
ꯑꯩꯅ ꯆꯪꯉꯝꯗꯥꯏꯗ ꯃꯃꯥꯅ ꯆꯍꯨꯝ ꯌꯥꯡꯈꯥꯏ ꯄꯤꯕ ꯑꯃ ꯂꯩꯕꯤꯌꯦꯕꯀꯣ
ꯎꯝ
ꯑꯗꯣ ꯊꯥ ꯑꯅꯤ ꯑꯍꯨꯝ ꯊꯥ ꯑꯅꯤꯃꯨꯛ ꯑꯍꯨꯝ ꯐꯥꯎꯛ ꯇꯣꯡꯑ ꯃꯇꯨꯡꯗ ꯐꯦꯕ꯭ꯔꯥ ꯂꯥꯛꯑꯒ ꯄꯤꯛꯑꯝꯕꯗꯨꯣ ꯁꯁꯨꯛ ꯆꯥꯎꯊꯣꯛꯑꯦ ꯑꯗꯨꯗꯨꯒ ꯈꯨꯨꯏꯔꯛꯑꯦ ꯃꯌꯥꯝ ꯈꯏꯦ ꯍꯥꯏꯗꯤꯛꯗꯤ ꯈꯨꯨꯏꯕꯗꯣ ꯐꯪꯉꯛꯑꯦ ꯑꯗꯨꯃꯥꯏꯅ
ꯈꯉꯩ ꯈꯉꯩ
ꯑꯗꯨꯗꯒꯤꯗꯤ ꯃꯥꯒꯤ ꯃꯊꯛꯀꯤ ꯃꯩꯗꯨꯁꯨ ꯇꯛꯈ꯭ꯔꯦ
ꯑꯁ
ꯔꯂ ꯑꯗꯨꯏꯁꯨ ꯑꯩꯁꯦ ꯁꯩꯔꯦꯡꯁꯨ ꯇ ꯊꯝꯕꯤꯔꯦ ꯁ꯭ꯋꯥꯏꯗ ꯅꯨꯡꯁꯤꯔꯦ ꯍꯨꯟꯗꯣꯛꯇꯦ
ꯊꯦꯡ
ꯑꯗꯨꯝ ꯇꯣꯡꯕ ꯑꯃ ꯌꯥ ꯗꯤ ꯇꯣꯡꯉꯅꯤꯅ ꯑꯗꯨ ꯍꯧꯖꯤꯛ ꯑꯩꯉꯣꯟꯗ ꯈꯨꯡꯎꯞ ꯑꯍꯨꯝ ꯃꯔꯤ ꯂꯩꯔꯦꯀꯣ ꯁꯦꯟꯗꯟꯁꯤꯅ ꯑꯅꯤ ꯂꯩ ꯑꯍꯨꯝ ꯂꯩ
ꯌꯥꯝꯃꯤꯅ ꯈꯣꯡꯎꯞꯇꯤ
ꯈꯣꯡꯎꯞꯇꯣ ꯑꯗꯨꯅꯤ ꯑꯢꯡ ꯇꯣꯡꯅꯕ ꯌꯥꯢ ꯇꯣꯡꯅꯕ ꯌꯥꯗꯕ ꯑꯩ ꯕꯨ ꯐꯣꯇꯣ ꯀꯥꯕ ꯊꯥꯔꯛꯀꯦ ꯌꯦꯡꯎ ꯖꯨꯒꯣꯠ ꯆꯥꯗꯕꯅꯤ ꯌꯥꯝꯅ
ꯅꯪꯒꯤ ꯀꯩꯅꯣ ꯉꯁꯤ ꯂꯩꯕ ꯆꯄꯜꯗꯣ ꯌꯦꯡꯒꯅꯦ ꯍꯣꯔꯦꯟ ꯊꯥꯔꯛꯑꯣ ꯀꯣ
ꯎꯝ ꯑꯁ ꯌꯥꯝ ꯐꯖꯩꯗ ꯑꯩ ꯈꯣꯡꯗ ꯌꯥꯝ ꯄꯛꯑꯦ ꯑꯩꯅ ꯉꯁꯥꯏ ꯑꯩꯅ ꯉꯁꯥꯏ ꯈꯣꯡꯗ ꯄꯛꯅꯕ ꯑꯩꯅ ꯑꯩꯅ ꯐꯣꯇꯣ ꯊꯥꯔꯛꯄꯗꯣ ꯈꯪꯕꯔꯣ ꯁꯦꯡ ꯇꯣꯛꯄꯅꯤꯅ
ꯍ ꯀꯔꯤ ꯀꯂꯔꯅꯣ
ꯀꯔꯤ ꯑꯣꯢꯔꯝꯗꯧ ꯃꯥꯂꯤ ꯈꯜꯂꯨ ꯈꯜꯂꯨ
ꯑꯉꯧꯕ ꯑꯣꯏꯗꯧ ꯃꯥꯜꯂꯦ
ꯑꯁ ꯑꯉꯧꯕꯁ ꯈꯤꯔꯦꯀꯣ ꯄ ꯐꯖꯩꯗꯤ ꯐꯖꯩ ꯇꯣꯡꯝꯕ ꯈꯣꯠꯄ ꯗ ꯑꯉꯧꯕꯗꯤ ꯅꯠꯇ꯭ꯔꯦ
ꯑꯃꯨꯕꯥ
ꯏꯁꯤꯡ ꯃꯆꯨꯅꯤ ꯏꯁꯤꯡ ꯃꯆꯨ ꯑꯈꯣꯢꯗꯤ ꯏꯁꯤꯡ ꯃꯆꯨꯅꯤ
ꯐꯖꯩ ꯐꯖꯔꯝꯅꯤ ꯑꯗꯨꯗꯤ
ꯐꯖꯕꯗꯣ ꯌꯥꯝ ꯀꯟꯅ ꯐꯖꯗ꯭ꯔꯁꯨ ꯑꯩꯒꯤꯃꯤꯠꯇꯗꯤ ꯌꯥꯝ ꯐꯖꯔꯦ ꯑꯗꯣ ꯃꯥꯒꯤ ꯃꯊꯛꯇ ꯅꯞꯅꯕꯒꯤꯗꯣ
ꯑꯣ
ꯑꯗꯨꯗꯤ ꯆꯥꯇ꯭ꯔꯨꯛ ꯄꯤꯌꯦꯕ ꯑꯗꯨ ꯂꯩꯕ ꯉꯝꯗ꯭ꯔꯦ
ꯇꯥꯡꯅ
ꯍꯣꯏ ꯑꯣꯔꯤꯖꯤꯅꯦꯜ ꯑꯣꯏꯕꯒꯤꯀꯣ ꯑꯗꯨ ꯞꯅꯄꯗꯨ ꯐꯥꯎꯕ ꯃꯃꯜ ꯇꯥꯡꯢ ꯑꯗꯨꯗꯤ ꯂꯩꯔꯔꯣꯢ ꯍꯨꯖꯤꯛ ꯑꯗꯨꯝ ꯄ꯭ꯂꯦꯟꯗ ꯗꯨꯝ ꯇꯣꯡꯉꯅꯤ ꯀꯩꯅꯗ ꯍꯦꯟꯅ ꯅꯥꯒꯦ ꯁꯤꯅ
ꯈꯪꯗꯦꯗ ꯍꯧꯖꯤꯛꯀꯥꯟꯁꯦ ꯄꯣꯠꯁꯨ ꯌꯥꯝ ꯇꯥꯡꯈꯠꯂꯤꯀꯣ
ꯑꯩꯅ ꯁꯤꯗꯤ ꯂꯩꯗꯕ ꯌꯥꯗꯕꯅꯦ ꯑꯩꯅ ꯑꯃꯁꯤ ꯅ ꯑꯃꯨꯕ ꯂꯩꯕꯀꯣ
ꯎꯝ
ꯁꯤ ꯑꯃꯨꯕꯁꯤꯗꯤ ꯂꯝꯁꯥꯡ ꯆꯠꯄꯗ ꯑꯩꯒꯤ ꯈꯣꯡꯕꯤꯔꯣ
ꯎꯝ
ꯀꯨꯝꯕꯤꯗꯣ ꯑꯗꯨꯝ ꯍꯥꯏꯗꯤ ꯇꯨꯝꯃ ꯌꯥꯗꯕꯒꯤ ꯀꯔꯤ ꯀꯔꯤ ꯂꯥꯎꯕꯗꯤ ꯑꯩ ꯑꯩ ꯈꯣꯡꯕꯤꯗꯣ ꯅꯞꯅꯕꯗ ꯅꯥꯏꯌꯦꯕ ꯑꯗꯣ
ꯎꯝ
ꯑꯗꯨꯁꯨ ꯈꯣꯡꯎꯞꯀꯗꯤ ꯊꯛꯄꯅ ꯈꯔ ꯅꯨꯡꯉꯥꯏꯅ ꯁꯤ ꯆ
ꯆꯄꯜꯅ ꯅꯨꯡꯉꯥꯏꯔꯦꯗ ꯂꯝꯕꯤ ꯆꯠꯊꯣꯛ ꯆꯠꯁꯤꯟ ꯀꯣ ꯈꯣꯡꯎꯞꯇꯤ ꯑꯁ ꯑ ꯁꯝꯃꯔ ꯁꯃꯔꯗ ꯗꯨ ꯌꯥꯝ ꯁꯥꯏꯌꯦ
ꯎꯝ ꯍꯣꯏꯅꯦ ꯁꯤꯁꯦ ꯍꯌꯦꯡ ꯋꯥꯏ ꯑ ꯆꯤꯡ ꯀꯥꯕ ꯈꯣꯠꯄ ꯀꯩꯀꯥꯥꯁꯦ ꯈꯣꯡꯎꯞꯇ ꯂꯩꯔꯣꯏꯁꯨ ꯁꯤꯅ ꯂꯣꯏ ꯁꯤꯜꯂꯕꯅꯤ ꯃꯍꯨꯠ
ꯎꯝ
ꯐꯔꯦ ꯈꯨꯡꯎꯞꯁꯨ ꯈꯨꯡꯎꯞꯅꯤ ꯑꯩꯗꯤ ꯑꯩꯒꯤ ꯆꯥꯔꯖ ꯆꯠꯄꯗꯐꯥꯎ ꯇꯣꯡꯉꯛꯄ꯭ꯔꯥ ꯀꯅꯥ ꯈꯪꯕꯅꯣ
ꯍꯥ
ꯂꯧ ꯆꯠꯄꯗꯁꯨ ꯇꯣꯡꯉꯣ
ꯑꯩ ꯂꯧ ꯆꯠꯄꯗꯗꯤ ꯄꯥꯝꯃꯨꯏ
ꯆ꯭ꯔꯖ ꯆꯠꯄꯗꯤ ꯍꯦꯟꯃꯟꯗ꯭ꯔꯣ ꯅꯪꯁꯨ
ꯑꯇꯣ